ꯍꯜꯂꯣ
ꯇꯥꯕꯤꯕ꯭ꯔꯣ
ꯇꯥꯏ ꯇꯥꯏ ꯇꯥꯏ ꯑꯣꯖꯥ ꯍꯥꯏꯕꯤꯌꯨ
ꯍꯧꯖꯤꯛ ꯈꯛꯇꯪꯗꯤ ꯆꯠꯂꯦꯅꯦ
ꯑꯣ ꯑꯗꯨꯝ ꯐꯣꯡ ꯐꯣꯡꯅ ꯑꯗꯨꯝ ꯍꯥꯏꯕꯤꯌꯨꯀꯣ ꯁꯨꯝ ꯀꯩꯅꯣ ꯐꯣꯟꯖꯦ ꯑꯗꯨꯝ ꯁꯦꯡ ꯁꯦꯡꯅ ꯑꯗꯨꯝ ꯉꯥꯡꯕꯤꯌꯨ
ꯑꯥ ꯀꯩ ꯃꯇꯥꯡꯗ ꯋꯥꯅꯣꯝꯁꯤꯒꯦ
ꯑꯥ ꯕꯦꯠꯃꯤꯟꯇꯟ ꯁꯟꯅꯥꯕ ꯆꯠꯀꯗꯧꯕꯗꯣ ꯑꯣꯖꯥ
ꯑꯥ ꯐꯅꯤ ꯍꯥꯏꯕꯤꯌꯨ
ꯕꯦꯠꯃꯤꯟꯇꯟ ꯁꯥꯟꯅꯕ ꯆꯠꯄꯁꯦ ꯑꯣꯖꯥ ꯍꯣꯏꯒ ꯀꯅꯥ ꯀꯅꯥ ꯂꯥꯛꯄꯤꯗꯣꯏꯅꯣ
ꯑꯩꯈꯣꯏꯁꯦ ꯃꯤ ꯑꯩꯒ ꯏꯃꯥꯟꯅꯕ ꯑꯅꯤꯒ ꯄꯨꯔ ꯂꯥꯛꯑꯒꯦ ꯑꯈꯣꯏꯅ ꯍꯦꯛ ꯊꯦꯡꯅꯕ ꯖꯒꯥꯗꯨꯗ ꯑꯗꯨꯝ ꯊꯦꯡꯅꯔꯁꯦ ꯍꯥ
ꯎꯝ ꯎꯝ ꯀꯥꯏꯗꯦ ꯑꯣꯖꯥ ꯑꯗꯨ ꯑꯣꯖꯥꯈꯣꯏꯗꯤ ꯋꯥꯛꯀꯤꯡ ꯆꯦꯟꯅꯤꯡꯗ꯭ꯔꯣ
ꯋꯥꯀꯤꯡꯕꯨꯗꯤ ꯑꯗꯨꯝ ꯆꯠꯂꯦꯗ ꯆꯠꯄꯨꯗꯤ ꯑꯌꯨꯛꯇ ꯑꯣꯏꯅ ꯆꯠꯄ ꯑꯩꯈꯣꯏꯅꯀꯣ
ꯅꯨꯡꯊꯤꯟꯗ ꯑꯣꯏꯅ ꯆꯠꯅꯤꯡꯗ꯭ꯔꯣ
ꯅꯨꯡꯊꯤꯟꯗꯗꯤ ꯑꯁ ꯊꯕꯛ ꯈꯔ ꯂꯩꯌꯦꯅꯦ
ꯑꯣꯖꯥ ꯊꯕꯛ ꯆꯠꯇꯣꯛꯄꯤꯗꯣꯏꯔꯣ
ꯑꯍꯣꯏ ꯉꯍꯥꯡ ꯂꯩꯔꯗꯤ ꯊꯕꯛ ꯆꯠꯊꯣꯛ ꯆꯠꯁꯤꯟꯒꯤꯀꯣ ꯈꯔ ꯇꯧꯔꯛꯑꯅꯤ
ꯑꯩꯈꯣꯏ ꯕꯣꯜ ꯁꯅꯥꯕꯁꯨ ꯀꯨꯏꯗ꯭ꯔꯦ
ꯀꯨꯏꯗ꯭ꯔꯝꯅꯦ ꯑꯥ ꯑꯣꯖꯥꯗꯤ ꯀꯩꯅꯣ ꯌꯦꯡꯕꯤꯕ꯭ꯔꯣ ꯕꯣꯜ ꯀꯩꯀꯥꯗꯨ ꯌꯦꯡꯕꯤꯌꯣ ꯋꯥꯔꯜ ꯀꯞ
ꯑꯁ ꯍꯟꯗꯛꯀꯤ ꯋꯥꯔꯜ ꯀꯞ ꯀꯤꯁꯤ ꯒꯤ ꯑꯣꯖꯥ ꯈꯣꯏꯒꯤ ꯁꯨ ꯌꯦꯡꯉꯝꯃꯅꯤꯗ
ꯐꯖꯩ ꯍꯟꯗꯛ ꯋꯥꯔꯜ ꯀꯞꯁꯤ ꯐꯖꯩ
ꯑꯣꯖꯥ ꯍꯣꯏ ꯍꯌꯦꯡꯗꯤ ꯃꯩ ꯈꯔ ꯇꯥꯔꯅꯤꯅꯦ
ꯃꯩ ꯈꯔ ꯇꯥꯔꯅꯤ ꯈꯔ ꯇꯧꯔꯛꯑꯅꯤ
ꯐ꯭ꯔꯥꯟꯁ ꯕꯦꯒꯟꯅꯣꯔꯋꯦꯒ ꯁꯥꯟꯅꯒꯗꯕꯁꯤꯗꯤ
ꯈꯔ ꯐꯖꯗꯧꯔꯤ ꯅꯩꯔꯛꯇꯧꯔꯤ
ꯑꯁꯤꯁꯨ ꯑꯣꯖꯥ ꯍꯣꯏ ꯌꯦꯡꯁꯦ ꯍꯥꯏꯅ ꯍꯥꯏꯅꯕꯀꯣ
ꯑꯣ ꯑꯥ ꯅꯃꯥꯟꯅꯕ ꯈꯣꯏꯒ ꯌꯦꯡꯃꯤꯟꯅꯗꯣꯏꯔꯣ
ꯍꯣꯏ ꯏꯃꯥꯟꯅꯕ ꯈꯣꯏꯗꯩ ꯌꯦꯡꯁꯤ ꯍꯥꯏꯅ ꯍꯥꯏꯅꯔꯤꯅꯤ
ꯑꯗꯨꯗꯤ ꯈꯔ ꯇꯧꯔꯦꯅꯦ ꯍꯥ ꯕꯦꯠꯇꯤꯡꯒ ꯇꯧꯗ꯭ꯔꯣ ꯅꯣꯏꯗꯤ
ꯑꯩꯈꯣꯏ ꯕꯦꯇꯤꯡꯒꯤꯁꯤꯗꯤ ꯑꯣꯖꯥ ꯇꯧꯕꯨꯗꯤ ꯇꯧꯋꯤ
ꯕꯦꯇꯤꯡ ꯅꯨꯡꯇꯤꯡ ꯀꯩꯀꯥ ꯇꯧꯕꯗꯣ
ꯎꯝ
ꯅꯨꯡꯉꯥꯏꯕꯅꯦ ꯑꯗꯨꯝ
ꯅꯨꯡꯉꯥꯏ ꯅꯨꯡꯉꯥꯏ ꯄ꯭꯭ꯂꯦꯁꯤ ꯀꯌꯥꯝ ꯐꯖꯗꯦꯅꯦ ꯑꯣꯖꯥ
ꯄ꯭ꯂꯦꯗꯤ ꯉꯍꯥꯛ ꯂꯥꯏꯔꯗꯤ ꯐꯖꯔꯛꯑꯅꯤ ꯀꯩꯅꯣ ꯍꯟꯗꯛꯇꯤ ꯍꯟꯗꯛꯇꯤ ꯔꯥꯎꯟ ꯑꯣꯐ ꯊꯥꯔꯇꯤ ꯇꯨꯒꯤ ꯆꯪꯗ ꯉꯥꯏꯔꯤ ꯀꯩꯅꯣ
ꯎꯝ
ꯉꯥꯏꯍꯥꯛ ꯂꯩꯔꯗꯤ ꯐꯖꯕ ꯍꯧꯔꯅꯤ ꯐꯖ ꯐꯖꯕ ꯇꯤꯝꯗꯣ
ꯃꯥꯅꯤ ꯑꯣꯖꯥ
ꯑꯣꯖꯥ ꯀꯩꯅꯣ ꯐꯦꯟ ꯊꯥꯕꯤꯕ꯭ꯔꯣ
ꯑꯣꯖꯥ ꯑꯥ-ꯑꯩ ꯐꯦꯟ ꯁꯥꯃꯟꯗꯅ ꯐꯦꯟ ꯁꯨꯝ ꯊꯥ ꯁꯥꯅꯕꯀꯣ
ꯃꯩ ꯄꯥꯝꯃꯨꯗ꯭ꯔꯣ ꯃꯨꯠꯊꯠꯂꯣ ꯀꯩꯅꯣ
ꯑꯁ ꯃꯈꯣꯜ ꯀꯩꯅꯣꯃꯗꯤ ꯌꯥꯝ ꯅꯨꯡꯉꯥꯏꯇꯕ꯭ꯔꯣ ꯑꯣꯖꯥ
ꯃꯈꯣꯟꯁꯦ ꯑꯩ ꯖ꯭ꯔꯣ ꯖ꯭ꯔꯣ ꯇꯧꯔꯒ ꯃꯈꯣꯟꯗꯣ ꯈꯔ ꯇꯥꯕ ꯅꯨꯡꯉꯥꯏꯇꯕ ꯅꯪꯒꯤ ꯄꯣꯟꯗꯣ ꯁꯦꯡꯗꯕ ꯍꯥꯏꯇꯥꯔꯦꯅꯦ ꯇꯥꯏ ꯇꯥꯏ
ꯍꯧꯖꯤꯛꯁꯨ ꯇꯥꯔꯤꯕ꯭ꯔꯣ ꯃꯈꯣꯟꯗꯣ
ꯃꯈꯣꯟ ꯍꯧꯖꯤꯛꯄꯨꯗꯤ ꯇꯥꯗ꯭ꯔꯦ ꯌꯥꯝ ꯁꯦꯡꯅ ꯀ꯭ꯂꯤꯌꯥꯔ ꯑꯣꯏꯅ ꯇꯥꯔꯦ ꯍꯧꯖꯤꯛꯇꯤ ꯖꯞ ꯖꯞ ꯂꯥꯎꯅ ꯖꯞ ꯖꯞ ꯂꯥꯎꯅ ꯇꯥꯔꯦ ꯍꯧꯖꯤꯛ
ꯉꯁꯥꯏꯗꯣ ꯑꯣꯖꯥ ꯍꯣꯏꯒꯤ ꯈꯪꯗꯦꯅꯦ ꯅꯣꯏ ꯃꯣꯏ ꯇꯤꯟꯅꯕꯁꯤꯡꯗꯣ ꯑꯗꯨꯁꯤꯡꯗ ꯑꯩ ꯉꯁꯥꯏꯗꯣ ꯐꯥꯎꯅꯩꯕ
ꯎꯝ
ꯑꯗꯨꯗ ꯃꯣꯏꯒꯤꯁꯨ ꯉꯥꯏꯍꯥꯛꯇꯪꯗꯤ ꯑꯃꯈꯛꯇꯪꯗꯤ ꯑꯃꯈꯛꯇꯪꯗꯨ ꯆꯥꯛ ꯆꯥꯔꯨꯕꯀꯣ
ꯑꯣ
ꯑꯁ
ꯍꯥꯏꯕꯤꯌꯨ
ꯑꯗꯨꯒꯤ ꯃꯣꯏꯒꯁꯨ ꯑꯗꯨꯝ ꯌꯦꯡꯇꯔꯦ ꯑꯗꯨ ꯑꯃꯒꯤ ꯍꯥꯏꯕꯗꯤ ꯑꯥ ꯑꯥ ꯕꯅꯅꯥ ꯁꯇꯦꯝ ꯑꯃꯗꯣ ꯀꯛꯈ꯭ꯔꯗꯤ ꯑꯃꯨꯛꯀ ꯀꯛꯄ ꯌꯥꯗꯦ ꯍꯥꯏꯔꯛꯏꯅꯦ
ꯑꯗꯨꯃꯥꯏꯅ ꯍꯥꯏꯕ꯭ꯔꯣ
ꯍꯣ ꯒꯥꯔꯤ ꯃꯉꯥ ꯈꯛꯇꯪ ꯇꯧꯒꯗꯕꯅꯦꯗꯤ ꯍꯥꯏꯕꯀꯣ
ꯎꯝ
ꯒꯥꯔꯤ ꯃꯉꯥꯗꯣ ꯑꯃꯗꯤ ꯊꯧꯈ꯭ꯔꯦ ꯍꯧꯖꯤꯛ ꯑꯅꯤꯗꯤ ꯊꯧꯔꯤꯕ ꯒꯥꯔꯤꯁꯦ
ꯎꯝ
ꯑꯗꯣ ꯊꯧꯈ꯭ꯔꯕ ꯒꯥꯔꯤꯗꯣ ꯊꯧꯕ ꯌꯥꯕ ꯖꯥꯠꯂꯥ ꯑꯃꯨꯛ
ꯊꯧꯔꯤꯕ ꯒꯥꯔꯤꯗꯨꯗꯤ ꯑꯃꯨꯛ ꯊꯧꯕꯁꯦ ꯈꯔ ꯂꯨꯗꯤ ꯂꯨꯗꯧ ꯃꯥꯜꯂꯦ ꯏꯟꯖꯤꯟ ꯅꯨꯡ ꯀꯩꯀꯥꯗꯣ ꯆꯦꯀꯞ ꯇꯧꯔꯒ ꯍꯥ
ꯊꯧꯗ꯭ꯔꯥꯗꯤ ꯈꯔ ꯅꯨꯡꯉꯥꯏ ꯅꯨꯡꯉꯥꯏꯗꯧ ꯃꯥꯟꯗꯦꯕꯣ ꯈꯔ ꯁꯔꯚꯤꯁꯤꯡ ꯆꯠꯄꯤꯌꯨ
ꯁꯔꯚꯤꯁꯤꯡ ꯆꯠꯀꯗꯕꯁꯤ ꯃꯤꯁꯤꯡꯖꯦ ꯁꯔꯚꯤꯁꯤꯡ ꯁꯦꯟꯇꯔꯗ ꯊꯦꯡꯅꯒꯗꯕ ꯃꯤꯁꯤꯡꯁꯦ ꯑꯦ ꯏꯀꯥꯏꯖꯕꯒꯨꯝ ꯇꯧꯕꯀꯣ ꯀꯔꯤ ꯋꯥꯔꯤ ꯇꯧꯖꯦꯔꯅꯀꯣ ꯃꯣꯏꯕꯨꯀꯣ
ꯁꯔꯚꯤꯁꯁꯤꯡ ꯃꯄꯥꯗꯗ ꯑꯗꯨꯝ ꯆꯪꯉꯨ ꯍꯦꯛꯇ ꯆꯪꯉꯨ ꯏꯀꯥꯏꯅꯕꯒ ꯑꯝꯇ ꯂꯩꯇꯦꯗ ꯑꯗꯨ ꯆꯪꯉꯒ ꯍꯪꯕꯤꯌꯨ ꯍꯪꯉꯒ ꯁꯣꯛꯄ ꯀꯩꯀꯥ ꯂꯩꯒꯦ ꯒꯥꯔꯤꯁꯦ ꯀꯥꯏꯗ ꯁꯣꯛꯀꯦ ꯍꯥꯏꯕ ꯗꯤꯇꯦꯜꯁꯇꯣ
ꯍꯣꯏ ꯑꯣꯖꯥ
ꯑꯗꯨꯝ ꯍꯪꯕꯤꯌꯨ
ꯑꯆꯥ ꯑꯆꯥ ꯃꯔꯛ ꯃꯔꯛ ꯑꯩꯒꯤ ꯒꯥꯔꯤꯁꯦ ꯊꯧ ꯅꯨꯡꯉꯥꯏꯗꯕꯀꯣ
ꯑꯣ
ꯆꯦꯟꯗꯣ ꯃꯔꯛ ꯃꯔꯛ ꯇꯥꯕ
ꯑꯗꯨꯗꯤ ꯆꯦꯟꯒꯤ ꯊꯥꯎꯗꯣ ꯍꯥꯞꯆꯜꯂꯣ ꯀꯩꯅꯣ
ꯊꯥꯎ ꯍꯥꯞꯄꯁꯨ ꯌꯥ
ꯈꯔ ꯅꯥꯟꯅꯕ ꯊꯥꯎꯗꯣ ꯈꯔ ꯇꯩꯁꯜꯂꯣ
ꯎꯝ ꯑꯩꯅ ꯍꯧꯖꯤꯛ ꯊꯧꯔꯤꯕ ꯒꯥꯔꯤ ꯁꯤꯗꯤ ꯍꯦꯛ ꯊꯥꯎ ꯍꯥꯞꯄꯗ ꯍꯦꯛ ꯒꯥꯔꯤꯁꯦ ꯆꯠꯂꯦꯕꯀꯣ
ꯑꯥ
ꯑꯗꯨꯒꯤ ꯑꯩꯅ ꯒꯥꯔꯤꯒꯤ ꯆꯦ ꯆꯥꯡꯗꯨꯁꯨ ꯑꯃꯕꯨꯗꯤ ꯁꯝꯃꯤꯠ ꯇꯧꯈ꯭ꯔꯦꯕꯀꯣ
ꯎꯝ
ꯑꯗꯨ ꯃꯣꯏꯅ ꯌꯦꯡꯈꯤꯒꯦꯗꯤ ꯍꯥꯏꯌꯦꯕꯀꯣ
ꯎꯝ
ꯑꯗꯨꯕꯨ ꯗꯥꯏꯔꯦꯛ ꯃꯣꯏ ꯌꯥꯔꯅꯤ ꯍꯥꯏꯔꯛꯀꯗ꯭ꯔꯣꯅꯦ
ꯅꯪ ꯑꯥ ꯑꯗꯨ ꯄ꯭ꯔꯣꯁꯦꯁꯇꯣ ꯈꯔ ꯌꯦꯡꯕ ꯇꯥꯔꯦꯅ ꯑꯗꯨꯒꯤꯗꯤ ꯀꯃꯥꯏ ꯀꯃꯥꯏ ꯇꯧꯒꯦ ꯄ꯭ꯔꯣꯁꯦꯁꯁꯦ ꯀꯩꯀꯩ ꯆꯪꯉꯦ ꯆꯦ ꯆꯥꯡ ꯀꯩꯀꯩ ꯆꯪꯉꯦ ꯍꯥꯏꯕꯗꯣ ꯍꯥꯏꯐꯦꯠ ꯌꯦꯡꯕ ꯇꯥꯔꯦꯅ ꯑꯗꯨꯢꯗꯤ
ꯑꯆꯥ ꯆꯥ ꯒꯥꯔꯤꯁꯦ ꯑꯃꯈꯛꯇꯪ ꯒꯥꯔꯤ ꯑꯃ ꯁꯦꯝꯒ꯭ꯔꯕꯗꯣ
ꯎꯝ
ꯒꯥꯔꯤ ꯑꯃ ꯁꯦꯝꯈ꯭ꯔꯕꯁꯦ ꯃꯣꯏꯅ ꯈꯨꯗꯛꯇ ꯌꯥꯔꯅꯤ ꯍꯥꯏꯔꯛꯀꯗ꯭ꯔꯣ ꯅꯠꯇ꯭ꯔꯒ ꯒꯥꯔꯤ ꯃꯉꯥ ꯁꯦꯝꯕ ꯂꯣꯏꯕꯗ ꯇꯧꯔꯛ ꯇꯣꯏꯔꯥ ꯅꯠꯇ꯭ꯔꯒ ꯃꯊꯪ ꯊꯥ ꯑꯁꯤꯗ ꯒꯥꯔꯤ ꯌꯥꯔꯦ ꯍꯥꯏꯅ ꯇꯧꯔꯛꯇꯣꯏꯔ
ꯃꯔꯤ ꯃꯉꯥ ꯁꯦꯝꯒ꯭ꯔꯗꯤ ꯃꯉꯥꯗꯣ ꯑꯃꯨꯛ ꯁꯦꯝꯃꯣꯅ ꯍꯥꯏꯔꯛꯑꯅꯤ
ꯑꯣ ꯑꯩꯉꯣꯟꯗ ꯒꯥꯔꯤ ꯀꯨꯟꯊ꯭ꯔꯥ ꯁꯦꯝꯃꯛꯑꯣ ꯍꯥꯏꯕꯀꯣ
ꯑꯠꯆꯥ ꯆꯥ
ꯀꯝꯄꯅꯤ ꯁꯣꯔꯨꯝꯖꯤꯗ
ꯑꯗꯨ ꯅꯪ ꯒꯥꯔꯤ ꯀꯨꯟꯊ꯭ꯔꯥ ꯁꯦꯝꯃꯣ ꯍꯥꯏꯕꯗꯣ ꯄꯩꯁꯥ ꯅꯨꯡꯁꯥꯒꯤ ꯀꯩꯀꯥ ꯄꯦ ꯃꯦꯟꯒꯤ ꯑꯗꯨꯗꯤ ꯂꯣꯏꯁꯜꯂꯕꯣ ꯍꯥꯏꯐꯦꯠꯇꯤ ꯃꯣꯏ ꯀꯩꯅꯣꯗꯣ ꯑꯣꯖꯥꯗ ꯍꯥꯡꯕꯤꯕ꯭ꯔꯣ
ꯑꯣꯖꯥꯗꯨꯗ ꯍꯪꯗꯤ ꯍꯪꯕꯅꯦ ꯑꯗꯨ ꯑꯦꯛꯇꯤꯚꯦꯠ ꯑꯗꯨꯗ ꯀꯩꯀꯥ ꯑꯩꯒꯤ ꯒꯥꯔꯤꯒꯤꯗꯣ
ꯑꯥ
ꯒꯥꯔꯤꯒꯤ ꯆꯦ ꯆꯥꯡꯗꯤ ꯂꯣꯏ ꯂꯣꯏꯔꯦ ꯑꯗꯨꯒꯤ ꯃꯣꯏꯅ ꯑꯁꯤ ꯇꯧꯔꯣ ꯍꯥꯏꯅ ꯇꯧꯔꯛꯄꯗꯣ ꯇꯧꯔꯤꯅꯦ
ꯑꯣꯀꯦ ꯑꯗꯨꯗꯤ ꯉꯥꯍꯥꯛ ꯉꯥꯏꯇꯔꯦꯅ
ꯌꯦꯡ ꯇꯔꯦ ꯑꯣꯖꯥ ꯒꯥꯔꯤ ꯃꯉꯁꯤ ꯍꯥꯟꯅ ꯁꯦꯝꯗꯣꯛꯈꯤꯒꯦ ꯍꯥꯏ ꯈꯜꯂꯤꯅꯦ
ꯒꯥꯔꯤ ꯃꯉꯥꯗ ꯍꯦꯟꯅ ꯍꯥꯟꯅ ꯐꯖꯅ ꯁꯦꯝꯊꯣꯛꯑꯒ ꯆꯦ ꯆꯨꯡ ꯅꯨꯡ ꯆꯥꯡ ꯀꯩꯀꯥꯗꯣ ꯐꯖꯅ ꯊꯝꯃꯣ ꯑꯗꯨꯒ
ꯑꯥ ꯃꯣꯏꯅ ꯌꯥꯕꯨ ꯌꯥꯗꯧꯗꯤ ꯆꯦ ꯆꯥꯡꯗꯣ ꯑꯗꯨꯒ ꯀꯩꯅꯣꯗ ꯃꯣꯏꯒꯤ ꯃꯦꯅꯦꯖꯔꯗꯣ ꯑꯗꯨꯗ ꯀꯣꯛ ꯄꯤꯁꯜꯂꯣ ꯑꯣꯖꯥ ꯁꯤ ꯇꯧꯋꯦ ꯑꯥ ꯁꯤꯗ ꯀꯩꯅꯣ ꯀꯩ ꯋꯥꯠꯀꯦ ꯀꯣ ꯑꯥ ꯁꯤ ꯃꯇꯝꯗ ꯌꯥꯔꯛ ꯀꯅꯤ ꯍꯣꯔꯦꯟ ꯅꯨꯃꯤꯗꯥꯡ ꯋꯥꯏꯔꯝꯗꯥꯏꯗ ꯂꯥꯛꯀ ꯌꯥꯔꯛꯑꯅꯤ ꯀꯩꯀꯥ ꯍꯥꯏꯔꯛꯀꯅꯦꯕꯀꯣ ꯑꯗꯨ ꯉꯥꯏꯕꯤꯔꯣ ꯉꯥꯏꯍꯥꯛ ꯉꯥꯏꯕꯤꯔꯣ ꯌꯦꯡꯉꯁꯦ
ꯑꯗꯨꯗꯤ ꯒꯥꯔꯤ ꯑꯃ ꯑꯃ ꯑꯃ ꯑꯗꯨꯝ ꯁꯦꯝꯕꯗ ꯑꯗꯨꯝ ꯀꯝꯄꯅꯤꯗ ꯊꯥꯖꯟꯕ ꯌꯥꯕ꯭ꯔꯣ ꯅꯠꯇ꯭ꯔꯒ ꯄꯨꯂꯞ ꯑꯣꯏꯅ ꯊꯥꯖꯤꯟꯒ ꯒꯗꯔꯣ ꯒꯥꯔꯤꯁꯦ
ꯒꯥꯔꯤꯁꯦ ꯅꯪ ꯃꯉꯥ ꯁꯦꯝꯕ ꯂꯣꯏꯔꯗꯤ ꯑꯗꯨꯝ ꯒꯥꯔꯤꯒꯤ ꯆꯦ ꯆꯥꯡꯗꯣ ꯑꯗꯨꯝ ꯁꯝꯃꯤꯠꯇ ꯑꯗꯨꯝ ꯇꯧꯕ ꯌꯥꯔꯅꯤ ꯁꯝꯃꯤꯠ ꯃꯣꯏꯒꯤ ꯑꯦꯟꯃꯤꯟ ꯑꯣ ꯃꯣꯏꯒꯤ ꯑꯦꯟꯃꯤꯟ ꯍꯥꯏꯒꯗ꯭ꯔ ꯃꯦꯅꯦꯖꯔ ꯍꯥꯏ ꯗ ꯑꯗꯨꯗ ꯑꯗꯨꯝ ꯗꯥꯏꯔꯦꯛ ꯄꯤꯁꯟꯕ ꯌꯥꯔꯦ
ꯑꯆꯥ ꯑꯆꯥ ꯑꯁꯤꯁꯦ ꯇꯔꯥ ꯇꯔꯥ ꯁꯨꯕ ꯈꯛꯇꯪꯗꯅꯤꯀꯣ
ꯍꯣꯏ ꯒꯥꯔꯤ ꯇꯔꯥ ꯁꯨꯕꯗ ꯁꯨꯔꯗꯤ ꯁꯨꯕꯨ ꯁꯨꯔꯗꯤ ꯃꯣꯏ ꯅꯪꯒꯤ ꯀꯝꯃꯤꯁꯟꯗꯣ
ꯒꯥꯔꯤ ꯁꯦꯝꯕ ꯄꯨꯡꯗꯣ ꯒꯥꯔꯤ ꯁꯦꯝꯕ ꯄꯨꯡꯗꯣ
ꯎꯝ
ꯕꯨ ꯌꯧꯈ꯭ꯔꯗꯤ ꯌꯥꯔꯦꯀꯣ
ꯌꯥꯔꯦ ꯑꯗꯨꯝ ꯖꯣꯔꯣ ꯑꯗꯨꯝ ꯊꯧꯖꯠꯅꯤ ꯑꯗꯩꯗꯤ ꯆꯦ ꯆꯥꯡ ꯅꯨꯡ ꯆꯥꯡꯗꯣ ꯅꯪꯅ ꯑꯃꯨꯛ ꯁꯝꯃꯤꯠ ꯇꯧꯔꯨꯒꯗꯕ
ꯌꯦꯁ ꯌꯦꯁ ꯌꯦꯁ ꯍꯥꯏꯕꯗꯤ ꯃꯦꯅꯦꯖꯔꯗ ꯂꯣꯏ ꯇꯧꯗꯣꯏꯔꯣ
ꯁꯔꯕꯤꯁꯤꯡ ꯁꯦꯟꯇꯔꯗꯣ ꯑꯗꯨꯗꯗꯤ ꯇꯣꯏꯅ ꯆꯠꯂꯨꯀꯣ ꯒꯥꯔꯤꯗꯣ ꯈꯔ ꯅꯨꯡꯉꯥꯏꯅꯕ ꯃꯨꯕꯤꯜ ꯀꯩꯀ ꯁꯤꯜꯂꯣ ꯆꯦꯟꯗꯣ ꯈꯔ ꯅꯥꯟꯅꯕꯀꯣ
ꯎꯝ
ꯃꯣꯕꯤꯜ ꯁꯤꯜꯂꯣ ꯊꯥꯎ ꯁꯤꯜꯂꯣ ꯑꯗꯩꯗꯤ ꯐꯤꯜꯇꯔ ꯅꯨꯡꯇꯔ ꯀꯩꯀꯥꯗꯣ ꯑꯗꯣ ꯐꯖꯅ ꯁꯤꯟꯊꯣꯛꯑꯣ ꯑꯣꯖꯥꯗꯤ ꯀꯣꯂꯦꯖ ꯀꯩꯀꯥ ꯂꯣꯏꯕꯤꯔꯕꯣ ꯑꯥ ꯑꯗꯨꯒꯤ ꯃꯇꯥꯡꯗꯨꯗꯤ ꯀꯩꯝꯇ ꯋꯥꯔꯨꯅꯨꯗ ꯃꯣꯏꯅ ꯑꯗꯨꯝ ꯄꯥꯔꯠꯇꯣ ꯑꯐꯕ ꯉꯥꯛꯇ ꯕ꯭ꯔꯥꯟꯗꯦꯠ ꯍꯥꯏꯗꯣ ꯀꯝꯄꯅꯤꯗꯒꯤ ꯗꯥꯏꯔꯦꯛ ꯆꯦꯜꯂꯛꯄꯗꯣ ꯃꯣꯏꯅ ꯍꯥꯞꯄꯤꯔꯛꯀꯅꯤ
ꯑꯣꯔꯤꯖꯤꯅꯦꯜ ꯗꯀꯣ
ꯑꯣꯔꯤꯖꯤꯅꯦꯜꯗ ꯑꯗꯨꯝ ꯂꯥꯛꯑꯅꯤ
ꯑꯁ ꯑꯁ ꯑꯣꯖꯥ ꯈꯣꯏꯗꯤ ꯌꯨꯒꯁꯤ ꯊꯛꯇ꯭ꯔꯕꯣ
ꯑꯥ ꯑꯃꯨꯛ ꯍꯥꯏꯕꯤꯌꯣꯕ ꯁꯦꯡꯅ ꯇꯥꯗꯦ
ꯑꯣꯖꯥ ꯈꯣꯏꯁꯦ ꯄꯤꯠ ꯄꯤꯠꯀꯥꯗꯤ ꯇꯧꯗ꯭ꯔꯕꯣ
ꯑꯁ ꯄꯦꯄꯦ ꯀꯥꯏꯁꯦ ꯀꯥꯝꯗ꯭ꯔꯦꯗ ꯍꯟꯗꯛꯇꯤ ꯇꯔꯝꯄꯦꯠ ꯑꯣꯏꯅ ꯀꯥꯝꯃꯦ ꯍꯥ ꯌꯥꯗ꯭ꯔꯦ ꯄꯨꯟꯁꯤꯁꯦ ꯍꯥ
ꯖꯈꯣꯏ ꯇꯔꯝꯄꯦꯠꯇꯨꯗꯤ ꯋꯥꯛꯀꯤꯡ ꯆꯦꯟꯕꯗ ꯈꯔ ꯋꯥꯕꯀꯣ
ꯑꯁ ꯑꯗꯨꯗꯤ ꯃꯣꯔꯤꯜ ꯈꯔ ꯅꯨꯡꯉꯥꯏꯇꯕꯩꯅꯤꯍꯦ ꯈꯔ ꯇꯥꯡꯕ ꯃꯣꯕꯤꯜꯗꯣ ꯍꯥꯞꯆꯤꯜꯂꯗꯤ ꯄꯦ ꯄꯦ ꯀꯥꯝꯕꯁꯦ ꯑꯁ ꯌꯥꯡꯒ꯭ꯔꯖꯥꯠꯅꯤꯍꯦ ꯊꯕꯥꯛ ꯀꯥꯏꯁꯦ ꯌꯥꯡ ꯌꯥꯡꯗꯅ
ꯏ ꯊꯛꯄꯗꯤ ꯍꯥꯎꯋꯤ ꯁꯨꯃꯥꯏꯅ ꯋꯀꯤꯡ ꯆꯜꯂꯁꯨ ꯀꯣ
ꯁꯪꯒꯣꯝꯒꯨꯝꯕꯁꯦ ꯑꯁ ꯏꯁꯥ ꯂꯨꯝꯃꯤꯅꯦ ꯏꯁꯤꯡ ꯅꯨꯡꯁꯤꯡ ꯈꯔ ꯂꯨꯝꯕ ꯏꯁꯤꯡꯗꯣ ꯑꯗꯨ ꯊꯛꯆꯤꯜꯂꯗꯤ ꯈꯔ ꯅꯨꯡꯉꯥꯏꯅꯦ
ꯅꯣꯏꯅꯦ ꯄꯤꯛꯇꯪꯅ ꯇꯧꯕ ꯀꯣ ꯈꯥ ꯀꯣ
ꯃꯥꯅꯦ ꯑꯣꯖꯥ ꯏꯁꯤꯡ ꯑꯍꯧꯕꯗꯣ
ꯑꯥ
ꯑꯗꯨꯒ ꯏꯁꯤꯡ ꯑꯏꯤꯡꯕꯗꯣ ꯍꯥꯞ ꯆꯜꯂꯒ ꯄꯤ ꯄꯤ ꯂꯥꯎꯅ ꯊꯛꯄ ꯑꯁ ꯍꯛꯆꯥꯡꯒꯁꯦ ꯅꯨꯡꯉꯥꯏꯈ꯭ꯔꯖꯥꯠꯅꯤꯍꯦ ꯏꯁꯤꯡꯅ ꯍꯦꯟꯅ ꯅꯨꯡꯉꯥꯏ ꯀꯥꯂꯦꯟ ꯑꯣꯏꯕꯅꯦ ꯁꯪꯒꯣꯝꯗꯤ ꯈꯔ ꯂꯨꯝꯃꯤꯗꯣ
ꯃꯥꯅꯤ ꯃꯥꯅꯤ ꯑꯣꯖꯥ ꯑꯩꯒꯤ ꯒꯥꯔꯤꯒꯤꯁꯦ ꯌꯥꯗꯤ ꯌꯥꯔꯕ ꯃꯥꯜꯂꯤꯍꯦ
ꯑꯣ ꯐꯣꯟ ꯇꯧꯔꯛꯑꯝꯕꯣ
ꯍꯣꯏ ꯇꯧꯔꯛꯑꯦ
ꯐꯔꯦ ꯐꯔꯦ ꯑꯗꯨꯗꯤ ꯉꯁꯤꯒꯤꯗꯃꯛꯇꯤ ꯃꯪ ꯐꯔꯁꯦ
ꯑꯣ ꯍꯣꯏ ꯃꯪ ꯐꯔꯁꯦ
ꯀꯩꯀꯥ ꯌꯥꯗꯕ ꯀꯩꯀꯥ ꯈꯣꯠꯄ ꯌꯥꯎꯔꯗꯤ ꯑꯗꯨꯝ ꯍꯥꯏꯕꯤꯔꯛꯑꯣꯀꯣ ꯊꯝꯖꯔꯦ ꯑꯣꯖꯥ
ꯌꯝꯖꯔꯦ